ꯇꯥꯟ ꯑꯋꯥꯖ ꯊꯥꯟꯒꯗꯝ
ꯃꯥꯅꯦ ꯆꯨꯝꯃꯦ ꯄꯩꯁꯥ ꯇꯥꯟꯕꯁꯦ ꯏꯀꯥꯏꯒꯤ ꯈꯪ ꯌꯥꯄꯠꯇꯦ
ꯌꯥꯝꯗꯤ ꯀꯥꯏꯒꯤ ꯈꯉꯕ ꯇ ꯍꯤꯡꯗ꯭ꯔꯦ
ꯎꯝ ꯑꯗꯨꯕ꯭ꯔꯣ ꯁꯟꯗꯦꯗ ꯊꯩꯕꯣꯡꯗꯤ ꯍꯧꯁꯤꯗ꯭ꯔꯥ
ꯁꯟꯗꯤꯔꯣ
ꯎꯝ ꯑꯌꯨꯛꯇ
ꯑꯗꯤꯠꯇꯁꯨ ꯆꯠꯂꯁꯤ ꯀꯩꯅꯣ
ꯑꯩꯌꯦ ꯑꯦꯁꯤ ꯀꯥꯎꯜꯗꯔꯣ ꯑꯗꯨꯗ
ꯌꯦꯡꯗꯤ ꯌꯥꯔꯦ
ꯀꯒ
ꯇꯆꯟꯆꯥ ꯀꯂ
ꯑꯗꯨꯅꯦꯅꯥꯅ ꯁꯟꯗꯦ ꯀꯩꯅꯣꯗꯨꯗ ꯇꯧꯔꯒ ꯊꯩꯕꯣꯡꯁꯤ ꯃꯨꯜꯂꯗꯤ ꯚꯏꯥꯏ ꯄꯨꯔꯛꯑꯒ ꯑ ꯆ ꯃꯨꯜꯂꯨ ꯌꯥꯗꯦꯔꯥ ꯍꯕꯂꯅ
ꯖꯒꯦ
ꯑꯥꯏ ꯀꯦ ꯅꯨꯒ ꯅꯣꯏ ꯑꯦꯝ ꯌꯨꯒꯤ ꯀꯩꯅꯣꯒꯤ ꯃꯥꯔꯛꯁꯤꯠ ꯂꯧꯕꯗꯣ ꯑꯩꯅ ꯗꯦꯠ ꯇ꯭ꯋꯦꯟꯇꯤ ꯅꯥꯏꯟꯗ ꯊꯥꯔꯛꯄꯅꯦ ꯉꯁꯤ ꯂꯧꯎ ꯀꯩꯅꯣ ꯇꯧꯗꯦꯅ ꯉꯁꯤ ꯊꯥꯔꯇꯤꯅꯤꯗꯅ
ꯎꯝ
ꯑꯗꯣ ꯌꯥ ꯂꯧ ꯂꯧꯒꯤ ꯌꯥꯗꯦ ꯃꯥꯔꯁꯤ ꯂꯥꯛꯇ꯭ꯔꯤꯗꯣ ꯀꯔꯝ ꯀꯥꯟ ꯂꯥꯛꯇꯣꯏꯁꯥꯅꯣ
ꯂꯥꯛꯇ꯭ꯔꯤ
ꯑꯥ ꯆꯍꯤ ꯆꯩ ꯆꯥꯔꯣꯏꯗ꯭ꯔꯣ ꯃꯣꯏꯗꯣ
ꯑꯗꯨ ꯇꯎꯉꯦ
ꯃꯣꯏꯗꯤ ꯇ꯭ꯋꯇꯤ ꯅꯥꯏ ꯊꯔꯦ ꯊꯥꯕꯗꯨꯗꯗꯤ ꯂꯥꯛꯄ ꯌꯥꯔꯦ
ꯁꯤ
ꯍꯥꯝ
ꯍꯉꯝꯃꯦ ꯌꯥꯗ꯭ꯔ ꯏꯩꯅ ꯍꯤꯡꯡ ꯄꯜꯂ
ꯎꯝ ꯑꯗꯨ ꯀꯔꯝ ꯀꯥꯟ ꯅꯪ ꯈꯪꯒꯗ꯭ꯔꯕ ꯀꯔꯝ ꯀꯥꯟ ꯂꯥꯛꯇꯣꯏꯅꯣ
ꯈꯪꯉꯣꯏ ꯑꯗꯨꯗꯤ ꯑꯗꯨꯝ ꯆꯣꯟꯊꯕꯅꯦ ꯃꯤ ꯅꯨꯃꯤꯠ ꯇꯔꯥꯗ ꯀꯨꯟꯗꯩꯗ ꯆꯠꯂꯣ ꯑꯗꯨ ꯊꯥꯔꯛꯄ ꯅꯨꯃꯤꯠꯇ
ꯑꯩꯅ ꯀꯩꯅꯣ ꯇꯧꯔꯦ ꯑꯩꯅ ꯃꯣꯏ ꯑꯁꯤ ꯂꯧꯒꯦ ꯍꯥꯏ ꯑꯗꯨꯁꯨ ꯀ꯭ꯌꯨ ꯂꯦꯞꯄꯅꯤꯀꯣ ꯚꯥꯏ ꯀ꯭ꯌꯨ ꯂꯦꯞꯄꯒ ꯍꯪꯉꯦ ꯑꯗꯨꯒ ꯃꯊꯛꯇ ꯍꯪꯉꯨꯁꯨ ꯑꯣꯏꯌꯦ ꯑꯩꯈꯣꯏ ꯁꯤꯗꯗꯤ ꯂꯥꯛꯇ꯭ꯔꯤ ꯃꯊꯛꯇ ꯀꯌꯥꯝ ꯀꯨꯏ ꯂꯩꯔꯦ ꯂꯥꯛꯇꯣꯏꯅꯣ ꯍꯪꯨꯣꯅ ꯃꯊꯛꯇꯨꯛ ꯀꯥꯔꯦ ꯑ ꯐꯥꯡ ꯂꯩ ꯑꯩ ꯇꯣ ꯍꯣꯏ ꯑꯦ ꯏꯕꯒ ꯆꯠꯂꯦꯕ ꯑꯦꯗꯥꯥꯎꯉꯣ ꯀꯩꯅꯣꯗ ꯁꯤꯗꯤ ꯈꯔ ꯂꯩ ꯂꯥꯛꯑꯁꯤ ꯁꯤ ꯍꯪꯉ ꯀꯩꯗꯧꯗꯣꯏꯅꯣꯅ ꯍꯥꯏꯒ ꯂꯥꯛꯑꯦꯗꯣ
ꯑꯗꯨꯒꯤ ꯃꯊꯛꯀꯤꯗꯣ
ꯎꯝ
ꯑꯗꯨꯗ ꯒꯤꯔꯤꯒ ꯒꯤꯔꯤ ꯇꯔꯅꯔꯗꯤꯦ ꯑꯗꯨ ꯊ
ꯑꯩꯈꯣꯏꯗꯤ ꯗꯔꯀꯥꯔ ꯂꯩꯇꯦꯗ ꯊꯨꯒꯗꯧꯣꯏꯅꯣ ꯁꯨꯝ ꯊꯝꯖꯅꯤꯡꯒꯦ ꯍꯥꯏꯕ ꯋꯥꯅꯤ ꯑꯩꯁꯤ ꯊꯕꯛ ꯈꯟꯗꯗꯤ ꯑꯩꯒꯤꯁꯤ ꯁꯤꯐꯥꯏ ꯈꯟꯗ ꯇꯥꯗꯤꯕ ꯑꯗꯨꯒꯤ ꯁꯥꯔꯇꯤꯐꯤꯀꯦꯠ ꯀꯥꯟꯅꯕ ꯂꯩꯔꯣꯏ ꯁꯨꯝꯁꯨ ꯚꯥꯏ ꯈꯪꯈꯤ ꯇꯥꯔꯗꯤ ꯚꯥꯏ ꯊꯕꯛ ꯑꯃ ꯇꯧꯒꯗꯤ ꯚꯥꯏ ꯑꯩ ꯁꯨꯝ ꯑꯦꯁꯤꯁꯇꯦꯟ ꯀꯃꯥꯟꯗꯦꯟꯃꯛ ꯅꯠꯇ꯭ꯔꯒꯁꯨ ꯑꯦꯁꯥꯏꯗꯨꯗꯤ ꯉꯝꯅꯦꯕ ꯆꯪꯕ ꯊꯕꯛ ꯑꯃ ꯍꯦꯛ ꯇꯧꯒꯦ ꯇꯥꯔꯗꯤ ꯑꯗꯨꯒꯤ ꯁꯨꯝ ꯊꯝꯖꯒꯦ ꯇꯧꯕ ꯀꯩꯀꯥꯟꯗꯨꯅꯣ ꯑꯗꯨꯏ ꯑꯩꯈꯣꯏꯗꯤ ꯌꯥꯝ ꯋꯥꯠꯂꯤꯗ ꯁꯥꯔꯇꯤꯐꯤꯀꯦꯠ ꯀꯥꯟꯅꯗ ꯑꯁꯤ ꯀꯩꯅꯣ ꯇꯧꯗꯗꯤ ꯂꯣꯏꯔꯦ ꯑꯩ ꯁꯥꯔꯗꯤꯐꯤꯀꯦꯠ ꯀꯥꯟꯅꯕ ꯂꯩꯇ꯭ꯔꯦ ꯃꯤ ꯌꯨꯝ ꯌꯨꯝꯊ‌ꯣꯛꯑꯁꯨ ꯌꯥꯔꯅꯤ ꯍꯥꯥ
ꯁꯥꯔꯇꯤꯐꯤꯀ‌ꯦꯠ ꯅ ꯋꯥꯏ ꯆꯥꯏꯔ‌ꯦꯁ‌ꯦ
ꯁ‌ꯦꯡꯕ ꯅꯥ ꯁꯥꯔꯇꯤꯐꯤꯀ‌ꯦꯠ ꯀꯗ‌ꯣ ꯀꯩ ꯀꯥꯅ ꯁꯃꯥꯟꯗꯨꯗꯩ ꯅꯪ ꯄ꯭ꯔꯣꯚꯤꯖꯟꯅꯦꯜ ꯁꯥꯔꯇꯤꯐꯤꯀꯦꯠ ꯂꯧꯔꯕ‌ꯣ ꯇꯨꯌ‌ꯦꯞꯀꯤꯗ‌ꯣ
ꯂꯧꯔꯦ
ꯎ ꯑꯩ ꯁꯃꯥꯟꯗꯅ ꯂꯧꯔ ꯊꯝꯃꯦꯅ ꯍꯥꯏ ꯃꯉꯣꯟ
ꯃꯣꯏ ꯆꯠꯄꯗ ꯂꯧꯔꯛꯌ‌ꯦ ꯄꯣꯔ‌ꯦ ꯑꯩ ꯆꯦꯟꯗꯠ
ꯎꯝ
ꯆ‌ꯦꯗꯠꯅꯤ ꯀꯩꯝ ꯌꯥꯎꯗꯝꯅꯦ
ꯑꯦ ꯆ‌ꯦꯇꯠꯅꯤ ꯀꯩꯅꯣ ꯆ‌ꯦꯇꯠ ꯆꯦꯇꯠꯅꯤ ꯀꯩꯅꯣ ꯇꯧꯅꯩꯁꯦ
ꯑꯗꯨ ꯁꯥꯏꯟꯅꯨꯡꯒ ꯌꯥꯝꯅ ꯚꯦꯂꯨ ꯂꯩꯕ ꯄꯣꯠ ꯅꯠꯇꯦꯕ
ꯎꯝ ꯎꯝ ꯗꯣꯞꯀ ꯍꯧꯖꯤꯛ ꯀꯩꯅꯣꯗ ꯋꯥꯔꯤ ꯁꯥꯟꯅꯗꯕꯔ ꯀꯥꯔꯌꯥꯗ
ꯅꯠꯇꯦ
ꯀꯔꯤꯌꯥ ꯇꯧ ꯌꯥꯗ꯭ꯔ‌ꯣ ꯑꯇꯣꯞꯄꯗꯨꯗꯤ ꯀꯥꯟꯗꯦ ꯏꯠ ꯏꯁ ꯑꯥ ꯋꯦꯁ ꯑꯣꯐ ꯇꯥꯏꯝ ꯑꯇꯣꯞꯄꯗꯨꯗꯤ ꯃꯇꯝ ꯃꯥꯡꯅꯝꯅ‌ꯦ ꯑꯗꯨ ꯋꯥꯔꯤ ꯁꯥꯟꯅꯗꯤ ꯀꯔꯌꯥ ꯅꯪ ꯐꯣꯟ ꯇꯧꯔꯁꯨ ꯇꯧꯅꯤꯡꯉꯁꯨ ꯀꯔꯌꯥ ꯇꯧꯔ‌ꯣ ꯑꯇꯣꯞꯄꯗ ꯇꯧꯔꯛꯑꯗꯤ ꯄꯥꯏꯈꯠꯂꯣꯏꯀꯣ
ꯑꯗꯨ ꯇꯧꯔꯛꯑꯣ ꯀꯔꯌꯥꯗ ꯀꯥ
ꯑ ꯀꯔꯌꯥꯗ ꯀꯥꯉꯥ
ꯑꯩꯒꯤ ꯑꯍꯨꯝ ꯋꯥꯠꯂꯤꯕꯀꯣ
ꯑꯥ
ꯅꯥꯉꯣꯟꯗ ꯍꯌꯦꯡ ꯇꯧꯔꯛꯀ‌ꯦ ꯑꯗꯨꯒ ꯂ‌ꯣꯏꯁꯟꯈꯔ
ꯌꯥꯏ ꯌꯥꯏ ꯀꯩꯁꯨ ꯀꯥꯏꯗꯦ ꯑꯩ ꯊꯕꯛ ꯍꯥꯡꯉꯤꯗ ꯃꯇꯝ ꯅꯨꯡꯊꯤꯟ ꯇꯨꯝ ꯂꯩꯗꯨꯏ ꯁꯔꯨꯛ ꯇ‌ꯣꯛꯄ‌ꯦ ꯀꯩꯁꯨꯨ ꯀꯥꯗꯦ ꯑꯌꯨꯛꯁꯦ ꯏꯃꯥꯅ ꯍꯧꯒꯠꯇꯕꯩ ꯏꯁꯧ ꯂꯥꯡꯕꯗ ꯑꯌꯨꯛꯁꯦ ꯍ‌ꯦꯛꯇ ꯇꯨꯝꯅꯤꯡꯕ ꯅꯨꯃꯤꯗꯥꯡꯒꯤꯁꯨ ꯑꯗꯨꯝ ꯇꯨꯝ ꯌꯥꯔ‌ꯣꯏꯗ ꯑꯩ ꯅꯨꯃꯤꯗꯥꯡꯒꯤ ꯇꯨꯝ ꯌꯥꯕꯁꯦ ꯀꯩ ꯍꯥꯏꯇꯥꯔꯦ ꯍꯦꯛ ꯑꯗꯨꯝ ꯆꯥꯛ ꯇꯣꯛꯄꯒ ꯐꯃꯨꯡ ꯀꯥꯈ꯭ꯔꯗꯤ ꯇꯨꯝꯈ꯭ꯔꯕ ꯑꯗꯨꯗꯤ ꯌꯥꯏꯕꯀꯣ ꯑꯗꯣ ꯁꯨꯝ ꯉꯍꯥꯛꯀ ꯁꯥꯏ ꯁꯥꯏ ꯀꯩꯅꯣ ꯇꯧꯁꯤ ꯇꯨꯝ ꯌꯥꯔꯔ‌ꯣꯏ
ꯇꯨꯝꯕꯒ ꯆꯥꯕꯒꯗꯤ ꯐꯔꯦ ꯍꯦ ꯑꯩꯗꯤ
ꯀꯔꯤꯅꯣ ꯍꯥꯏꯁ‌ꯣ
ꯉꯥꯛ ꯇꯨꯝꯒꯦꯗꯤ ꯍꯧꯖꯤꯛꯁꯨ ꯉꯁꯥꯏꯁꯨ ꯉꯥꯏꯍꯛꯄꯨꯗꯤ ꯇꯨꯝꯃꯦ ꯑꯗ ꯍꯧꯖꯤꯛꯁꯨ ꯃꯨꯛ ꯇꯨꯝ ꯇꯨꯝ ꯇꯨꯝꯒ‌ꯦ
ꯀ ꯔꯣꯃꯤꯌꯣꯅ ꯀꯩꯅꯣ ꯒ꯭ꯔꯨꯞꯇ ꯊꯥꯔꯛꯏꯁꯦ ꯀꯥꯔꯤꯌꯥꯗ ꯐꯣꯟ ꯑꯦꯐ꯭ꯔꯦꯟ ꯃꯅꯤꯄꯨꯔꯤ ꯃꯥꯅꯁꯨ ꯃꯤ ꯍꯥꯞꯐꯜꯂꯤ ꯃꯥꯜ
ꯎ ꯃꯥꯗꯤ ꯑꯦꯀꯥꯎꯟ ꯑꯦꯀꯥꯎꯟ ꯑꯃꯅꯤ ꯄꯥꯏ ꯍꯥꯏꯕꯅꯤ ꯃꯤ ꯃꯥꯏ ꯑꯇ‌ꯣꯞ ꯑꯇꯣꯞꯕ ꯅꯝꯕꯔꯇꯒ
ꯑꯣ ꯑꯠꯆꯥꯥ
ꯅꯪ ꯉꯝꯖꯔꯗꯤ ꯑꯗꯨꯁꯨ ꯌꯥꯏꯖꯕ ꯅꯣꯏ ꯃꯥꯒꯤ ꯅꯝꯕꯔꯗꯣ
ꯑꯥ
ꯑꯗꯨꯠꯇ꯭ꯔꯒꯁꯨ ꯅꯣꯏꯕꯕ ꯅꯣꯏ ꯕꯕꯥꯒꯤ ꯑꯣꯏꯔꯣ ꯀꯩ ꯑꯣꯏꯔꯣ ꯑꯗꯨꯝ ꯁꯤꯖꯤꯟꯅꯕ ꯌꯥꯏ
ꯐꯩ ꯐꯦ ꯐꯣꯟꯅꯦ ꯐ꯭ꯔꯦꯟ ꯍꯣꯏꯅꯦ ꯁꯤ ꯐꯣꯟꯒꯤ ꯇꯥꯛꯁꯤꯗꯤ ꯂꯣꯏꯈ꯭ꯔꯅꯦꯕ ꯀꯨꯟꯊ꯭ꯔꯥꯗ ꯅꯠꯇ꯭ꯔꯥ ꯏ ꯕꯣꯏꯁꯦ ꯑꯃꯨꯛ ꯆꯠꯄ ꯊꯥꯔꯛꯇꯅꯕ ꯍꯨꯏꯠ ꯀꯅꯣ ꯅꯣꯏ ꯇꯧꯔꯤꯗꯣ ꯀꯃꯥꯏꯅ ꯇꯧꯔ ꯑ ꯇꯕꯨꯖꯦ ꯍꯥ ꯄꯣꯠ ꯆꯩꯩ ꯆꯝꯄ꯭ꯔꯥꯁꯦ ꯑꯃꯈꯛꯇꯪ ꯄꯥꯝꯦ ꯊꯋꯥꯏ ꯑꯃꯉꯇꯦ ꯑꯩꯁꯤ ꯑꯁ ꯅꯥꯁꯄꯇꯤ ꯄꯥꯕꯗ ꯍꯧꯖꯤꯛ ꯍꯦꯛꯎꯗꯦꯕ ꯈꯪꯗꯦ
ꯍꯟꯗ ꯂꯩ ꯊꯨꯁꯨ ꯈꯔꯗꯅꯖꯕ
ꯍꯥꯥ
ꯈꯣꯡꯕꯣꯝꯇ ꯂꯩꯊꯣꯛꯎꯁꯤꯥ ꯈꯪꯗꯦ ꯈꯣꯡꯎꯣꯝꯇ ꯂꯩꯇꯦ
ꯑꯦꯗꯤ ꯖꯦꯔꯣ ꯑꯃ ꯂꯩꯊꯣꯛꯑꯝꯃꯦ ꯁꯖꯥ
ꯏꯗꯤꯖꯤꯔꯗꯤ ꯀꯥꯟꯗꯣꯏꯕꯗꯗꯤ
ꯑꯦ ꯇꯣꯡꯉꯨꯕ ꯑꯩꯊꯤ ꯅꯨꯡꯉꯥꯏꯕꯅꯦꯍꯦ ꯅꯪ ꯏꯁ ꯁꯨꯝ ꯀꯩ ꯍꯥꯏꯇꯥꯔꯦ ꯏꯁꯥ ꯌꯥꯝ ꯐꯤꯠ ꯂꯝꯖꯦꯟ ꯆꯦ ꯑꯃ ꯅꯠꯇꯣꯏ ꯆꯠꯊꯣꯛ ꯈꯣꯠꯇꯣꯛꯀꯗꯣꯏ ꯇꯣꯡꯕ ꯌꯥꯏꯒꯤꯩꯅꯣ ꯅꯪ
ꯈꯔ ꯌꯥꯕ ꯂꯤꯁꯤꯡ ꯑꯃ ꯆꯥꯝꯃꯉꯥ ꯑꯅꯤ ꯑꯗꯨꯋꯥꯏꯗ ꯂꯩꯕ
ꯀꯩ ꯂꯤꯁꯤꯡ ꯑꯅꯤꯒ ꯆꯥꯝꯃꯈꯛ ꯆꯅꯤ ꯈꯛꯇ ꯅꯨꯄꯤꯗꯣ
ꯑꯗꯦ ꯏꯗꯤ ꯔꯨ ꯅꯠꯇꯕ ꯑꯇꯣꯞꯄ
ꯅꯪꯗꯤ ꯁꯦꯜ ꯁꯤ ꯕꯨꯠꯇꯣ ꯂꯩꯔꯣꯗꯅ
ꯆꯥꯁꯤꯕꯨꯗꯤ ꯄꯥꯝꯗ꯭ꯔꯦꯅ ꯍꯧꯖꯤꯛ ꯑꯉꯥꯡꯗꯨꯁꯨ ꯄꯪ ꯇꯣꯡ ꯇꯣꯡꯅꯔꯦ
ꯑꯁꯨꯝ ꯕꯥꯏ ꯀꯩ ꯍꯥꯏꯇꯥꯔꯦꯅꯦ ꯁꯨꯝ ꯏꯁꯥ ꯌꯥꯝ ꯐꯤꯠ ꯑꯣꯏꯖꯩꯕ ꯑꯗꯨ ꯇꯣꯡꯕꯁꯦ ꯏꯁꯥꯗ
ꯑꯩꯅ ꯌꯥꯝ ꯇꯣꯡꯉꯦ ꯑꯦꯔꯤꯁꯤꯗꯩ ꯋꯥꯏꯔꯒ
ꯀ ꯑꯦꯔꯤꯁꯗꯤ
ꯗꯤꯦ
ꯑꯣ ꯅꯨꯡꯉꯥꯏꯇ꯭ꯔꯣ ꯏꯗ ꯁꯨꯝ ꯏꯁꯥꯗꯣ ꯏꯁꯥ ꯌꯥꯝ ꯐꯤꯠ ꯑꯣꯏꯕꯅꯦꯕ ꯑꯣꯏꯗ꯭ꯔꯅꯦ ꯄꯛꯀ ꯋꯥꯡꯈꯠꯂꯒ
ꯎꯝ ꯃꯥꯔꯒꯗꯤꯁꯅ ꯆ ꯆ ꯄꯏ ꯀ
ꯑꯥ
ꯑꯩ ꯆꯪꯉꯛꯄꯒꯨꯝꯕꯣꯪꯉ ꯂꯤꯁꯤꯡ ꯃꯉꯥ ꯄꯤ ꯑꯗꯨꯝ ꯀꯥꯟꯗ ꯍꯣꯏ ꯅꯅꯦ ꯂꯩ
ꯑꯦꯗꯤꯖꯦꯔꯣꯗ
ꯃ
ꯑꯣ ꯁꯦꯠꯁꯤꯕꯨ ꯅ ꯍꯥꯏ ꯇꯧ ꯏꯁ ꯋꯥꯛꯁꯣꯞ ꯇꯝꯐꯝꯁꯦ ꯑꯀꯥꯁꯇ ꯅꯍꯥꯟ ꯍꯪꯕꯅꯦ ꯑꯗꯨꯝ ꯑꯀꯥꯁꯇꯁꯨ ꯀꯩ ꯍꯥꯏꯇꯥꯔꯦ ꯃꯣꯏꯁꯨ ꯃꯥꯁꯨ ꯃꯤꯒꯤꯗꯤ ꯌꯥꯎꯕꯅꯤꯁꯅ ꯀꯩꯅꯣ ꯊꯕꯛꯇꯣ ꯀꯩ ꯍꯥꯏꯇꯥ ꯂꯩꯇꯕꯩ ꯅꯣꯏ ꯀꯩꯅꯣ ꯂꯥꯏꯔꯤꯛ ꯀꯩꯅꯣ ꯇꯧꯔꯤꯕ ꯂꯥꯏꯔꯤꯛ ꯀꯩꯅꯣ ꯇꯧꯈꯩꯅꯣ ꯀꯥꯏꯅ ꯇꯧꯔꯒ ꯇꯧꯔꯕ ꯑꯩ ꯍꯪꯀ ꯑꯗ ꯑꯩꯅ ꯕꯠ ꯂꯥꯥꯎ ꯂꯩꯊꯣꯛꯛꯦ ꯚ ꯑꯩ ꯀꯩꯅꯣ ꯇꯧꯔꯦ ꯍꯥꯏ ꯄꯣꯔꯩ ꯌꯥꯕ ꯐꯣꯟ ꯇꯧꯁꯜꯂꯛꯏ ꯍꯨꯏꯊꯨꯗꯣ ꯩ ꯍꯣꯏ ꯃꯥꯅ ꯐꯥꯒꯤꯌꯣꯅ ꯍꯪꯈꯤꯦ ꯍꯥꯏꯗꯤ ꯑꯗꯣ ꯑꯩꯉꯣꯟꯗ ꯗꯥꯏꯔꯦꯛ ꯑꯀꯥꯁꯇ ꯀꯔꯝ ꯐ ꯐꯣꯟꯒ ꯗꯥꯏꯔꯦꯛ ꯇꯧꯁꯜꯂꯛꯏ ꯅꯪ ꯍꯪꯅꯤꯗꯗꯨ ꯍꯪꯉꯧꯔꯣ ꯑꯗꯨꯅ ꯍꯥꯏꯒ ꯇꯔꯣ ꯕꯔꯥꯏꯃꯤ ꯅꯨꯗ ꯋꯥꯛꯁꯣꯞ ꯀꯩꯅꯣ ꯇꯧꯕꯁꯤ ꯄꯩꯁꯥ ꯆꯪꯕꯖꯥꯠꯅꯤꯗ ꯂꯤꯡꯈꯠꯄꯁꯤ
ꯑꯦ ꯀꯔꯤꯗꯖꯤꯦ ꯑꯗꯨꯅ ꯗꯤ ꯌ‌ꯣ ꯇꯥꯒꯗꯝꯅꯤ ꯌꯣꯠ ꯉꯥꯛꯇꯅꯤ ꯌꯣꯠ ꯉꯥꯛꯇꯅꯦ ꯂꯩꯗꯣꯏꯗꯣ
ꯀꯩ ꯌꯣ ꯉꯥꯛꯇꯅꯦ ꯂꯩꯗꯣꯏꯗꯣꯗꯤ
ꯋꯥꯛꯁ‌ꯣꯛꯇ ꯂꯩꯕꯥ ꯈꯨꯠꯂꯥꯏ ꯈꯨꯠꯁꯨ ꯈꯨꯠꯂꯥꯏ ꯃꯌꯥꯝꯗꯨ ꯕ‌ꯣ ꯕꯣ
ꯈꯨꯠꯁꯨ ꯈꯨꯜꯂꯥꯏꯗꯒꯤ ꯀꯩꯗꯩ ꯑꯗꯨꯝ ꯂꯥꯛ ꯇꯔꯥꯃꯨꯛꯇꯤ ꯑꯗꯨꯝ ꯇ‌ꯦꯛ ꯇ‌ꯦꯛ ꯇꯧꯕꯗꯥ ꯑꯗꯨꯝ ꯆꯪꯉꯕꯖꯥꯅꯤ
ꯆꯪꯗ‌ꯦ
ꯄꯀꯔꯥ ꯗꯨ ꯂꯩꯔꯗꯤ ꯑꯩꯗꯤ ꯁ꯭ꯋꯥꯏ ꯂꯩꯇꯔꯖꯨ ꯌꯥꯔꯦ
ꯂꯥꯛ ꯃꯉꯥꯗꯨ ꯅꯥꯕꯅ ꯍꯥꯏꯕꯗꯗꯤ ꯇꯥꯌꯥꯗ‌ꯦ
ꯂꯥꯛ ꯃꯉꯥꯖ‌ꯦ
ꯎꯝ
ꯂꯥꯛ ꯃꯉꯥꯖ‌ꯦ ꯀꯌꯥꯗꯩ ꯇꯥꯟꯗꯣꯏꯕ
ꯑ‌ꯦꯀꯋꯥꯟ ꯐꯅꯥꯝ ꯄꯥꯏꯔꯥ ꯂ‌ꯣꯏꯔ‌ꯦ ꯀꯩꯗꯧ ꯔꯒ‌ꯦ ꯑꯗꯨꯕ‌ꯣ
ꯑꯥ ꯋꯥꯔꯤ ꯒꯥ
ꯅꯪ ꯍꯣꯠꯅꯔꯒꯗꯤ ꯑꯗꯨ ꯅꯨꯉꯥꯏꯕ ꯇꯝꯃꯤꯗ‌ꯣ ꯍ‌ꯣꯠꯅꯥ ꯅꯤꯡꯗꯔꯗꯤ ꯅꯨꯡꯉꯥꯏꯔꯖꯤ
ꯇꯧꯒ‌ꯦꯁꯦ ꯄꯨꯟꯁꯤ ꯖ‌ꯦ ꯖꯥꯖꯥ
ꯖꯥꯖꯥꯅꯤ ꯀꯩꯅꯣ ꯑꯩꯈꯣꯏ ꯇꯧꯏꯁꯦ ꯃꯩ ꯑꯃꯨꯛ ꯁꯝꯃꯤ ꯂꯧ ꯑꯃꯨꯛ ꯀꯨꯝꯃꯤ
ꯑꯩ ꯍꯟꯗꯛ ꯚꯥꯏ ꯍꯟꯗꯛ ꯁꯤꯖꯟꯗꯤ ꯑꯩ ꯍꯥꯏꯖꯤꯅꯤ ꯂꯧꯒꯤ ꯁꯤꯖꯟꯁꯤ ꯑꯩꯅ ꯇꯥꯕ ꯄꯩꯁꯥ ꯃꯌꯥꯝ ꯑꯩ ꯂꯤꯁꯤꯡ ꯀꯨꯟꯃꯨꯛꯀꯤ ꯆꯥꯡꯗꯥ ꯇꯥꯟꯅ‌ꯦ ꯊꯕꯛꯁꯦ ꯃꯥꯏ ꯃꯃꯥꯡꯒꯤꯗꯨꯗꯩ ꯊꯕꯛ ꯊꯕꯛ ꯁꯨꯠꯇ ꯂꯩꯌꯦꯕꯀꯣ ꯑꯩꯅ ꯁꯦꯀꯨꯔꯤꯇꯤ ꯑꯣꯏꯕꯗꯨꯗꯅꯦ ꯊꯕꯛ ꯁꯨꯇꯤ ꯐꯪꯗꯕ ꯍꯥꯏꯇꯥꯔꯦ ꯑꯩ ꯁꯨꯇꯤ ꯁꯦꯀꯨꯔꯤꯇꯤ ꯂꯣꯏ ꯊꯣꯛꯂꯛꯄꯗꯥ ꯊꯕꯛ ꯑꯃ ꯂꯩꯔꯝꯗ ꯋꯥꯟ
ꯅꯣꯏꯖꯤꯅ‌ꯦ ꯖꯃꯥꯟ ꯃꯤꯅ ꯌꯥꯝ ꯄꯥꯝꯃꯤꯖ‌ꯦ ꯅꯁꯥ ꯅꯥꯎ ꯐꯕꯖꯤꯅ‌ꯦ ꯖ‌ꯣꯞ ꯖ‌ꯣꯞ ꯈ‌ꯣꯟꯒꯤ ꯗꯧ ꯃꯥꯟ ꯈ‌ꯣꯟꯗꯤ
ꯑꯩꯈꯣꯏꯅ ꯇꯧꯕ ꯍꯥꯏꯇꯥꯔꯦ ꯊꯕꯛꯁꯦ ꯑꯩ ꯎꯝ ꯆꯔꯨ ꯍꯣꯂꯤꯗꯣ ꯅꯣꯏꯒ ꯍ‌‌ꯣꯟꯕꯅ‌ꯦ ꯑꯗꯨ ꯆꯔꯨ ꯑꯅꯤꯔꯛ ꯁꯨꯕꯅꯦ ꯍꯣꯂꯤꯗꯣ ꯐꯧ ꯒꯥꯖ‌ꯦ ꯄꯨꯟꯁꯤꯒꯤ ꯑ‌ꯣꯏ ꯅꯥ ꯊꯕꯛ ꯍꯩꯇꯦ ꯚꯥꯏ ꯊꯕꯛ ꯇꯧꯗ꯭ꯔꯤꯕꯅꯤꯅ ꯐꯩꯒꯟꯗꯦꯕ ꯄꯨꯟꯁꯤ ꯑꯁꯕꯅꯦ ꯄꯨꯟꯁꯤꯒꯤ ꯑꯅꯤꯔꯛ ꯁꯨꯕꯅꯤ ꯑꯍꯥꯟꯕꯗ ꯃꯃꯥꯡꯗ ꯍꯣꯜꯂꯦ ꯂꯨꯄꯥ ꯂꯤꯁꯤꯡ ꯑꯃ ꯐꯪꯉ‌ꯦ ꯑꯗꯨꯗꯥꯗꯤ ꯂꯤꯁꯤꯡ ꯂꯤꯁꯤꯡ ꯑꯅꯤꯒꯤ ꯇꯥꯕ ꯂꯧ ꯅꯣꯡꯃꯩ ꯂꯤꯁꯤꯡ ꯂꯤꯁꯤꯡ ꯑꯗꯨꯝ ꯚꯥꯏ ꯂꯤꯁꯤ ꯑꯩꯈꯣꯏ ꯁꯤꯗ ꯍꯣꯜꯂꯗꯤꯅꯦ ꯋꯥꯖꯔꯖꯨ ꯚꯥꯏ ꯂꯤꯁꯤꯡ ꯑꯃꯥ ꯗꯤ ꯁꯣꯏꯗꯕꯤ ꯑꯗꯨꯝ ꯐꯪꯉꯦ ꯅ‌‌ꯣꯡ
ꯀꯔꯥꯏꯗꯩ ꯑꯁ ꯀꯔꯥꯏ ꯅꯪꯒꯤ ꯅꯍꯥꯟ ꯒꯤ ꯑꯗꯨꯒꯤ ꯂꯕꯨꯛ ꯇꯨꯗꯤ ꯊꯤꯍ‌ꯦ ꯑꯋ‌ꯣꯏꯕꯥ
ꯑꯥ ꯂꯕꯨꯛꯇꯨ ꯄ‌ꯦꯠꯄꯩ ꯆꯋꯥꯕꯅ‌ꯦ ꯂꯩꯗꯨꯗꯤ
ꯑꯩ ꯑꯗꯨ ꯑꯗꯨꯋꯥꯏ ꯗꯥ ꯋꯥ ꯑꯃꯨꯛ ꯈꯣꯝꯖꯗꯦ
ꯐꯥ ꯋꯥꯕꯅꯤ ꯀꯩꯅ‌ꯣ ꯑꯁ‌ꯦꯡꯕꯥ ꯑꯗꯨ ꯅꯨꯃꯤꯠ ꯇꯨꯗꯤ ꯐꯨꯠ ꯆꯣꯠꯂꯖꯨꯅꯦ ꯄꯨꯕꯗꯥ ꯂꯨꯝꯖꯔꯖꯨ ꯑꯩꯈꯣꯏꯒꯤ ꯄꯨꯠꯊꯗ꯭ꯔꯗꯤ ꯈꯔ ꯐꯕ ꯈꯪꯕ꯭ꯔꯣ
ꯑꯥ
ꯄꯨꯨꯊꯔꯥꯒ ꯈꯣꯡ ꯐꯨꯛꯀꯠꯅꯕ ꯍꯣꯠꯅꯕꯗ ꯕꯥ
ꯍ‌‌ꯣꯏ ꯋꯥꯟ ꯇꯧ ꯊ‌ꯣꯛꯍꯧꯁ‌ꯦ
ꯑꯗ ꯑꯩꯈꯣꯏ ꯔ‌ꯣꯝꯗꯅ ꯑꯃꯨꯛ ꯑꯗꯌꯥꯝꯅ ꯄꯨꯠꯊꯕꯖ‌ꯦ ꯀꯌꯥ ꯂꯩꯒꯟꯗꯦꯕ
ꯅꯣꯏ ꯑꯩ ꯍꯥꯏꯖꯤꯅꯤ ꯅꯣꯏꯔꯣꯝꯗꯗꯤ ꯂꯧ ꯎꯕꯗꯣ ꯅꯨꯡꯉꯥꯏꯌ‌ꯦ ꯍꯥꯏꯕꯅꯤꯅꯦ ꯕ꯭ꯔꯣ ꯅꯪ
ꯎꯝ
ꯂꯧ ꯎꯕꯗ‌ꯣ ꯅꯣꯏꯗꯗꯤ ꯀꯩ ꯍꯥꯏꯇꯥꯔꯦꯅꯦ ꯑꯗꯨꯝ ꯌꯨꯝ ꯀꯩꯀꯩ ꯇꯥꯁꯟꯅꯗꯕꯩꯀꯣ ꯂꯧꯕꯨꯛꯇ ꯑꯗꯩ ꯏꯊꯩ ꯂꯩꯈꯣꯡ ꯐꯖꯅ ꯂꯩꯕꯅꯤꯅ ꯑꯗꯨꯝ ꯏꯁꯤꯡ ꯆꯤꯊꯥꯅꯤꯡꯕ ꯃꯇꯝꯗ ꯆꯤꯊ ꯊꯥ ꯀ ꯇꯣꯊꯥ ꯑꯗꯨꯃꯥꯏꯅ ꯇꯧꯕꯅꯤꯅ ꯅꯣꯏꯗꯗꯤ ꯌꯥꯝ ꯅꯨꯡꯉꯥꯏꯖꯩꯑꯕ ꯂꯧ ꯎꯕꯗꯣ ꯑꯩꯈꯣꯏ ꯁꯤꯗꯗꯤ ꯂꯧꯗꯣ ꯃꯤ ꯌꯨꯝ ꯁꯥꯖꯅ ꯑꯩꯈꯣꯏ ꯌꯨꯝ ꯁꯥꯖꯕ ꯌꯨꯝꯐꯝ ꯑꯃ ꯄꯛ ꯊꯣꯛꯂꯛꯀꯗꯕ ꯑꯗꯨꯗ ꯀꯩꯅꯣ ꯇꯧꯔꯣꯏꯗꯣꯏꯅꯦꯕ ꯅꯨꯡꯉꯥꯏꯔꯣꯏꯗꯣꯏꯅꯦꯕ ꯀꯩꯅꯣ ꯁꯤꯗꯣꯛ ꯁꯤꯖꯤꯟꯗꯣ ꯑꯅ ꯃꯤꯅ ꯀꯦꯇꯥꯏ ꯑꯗꯨꯏ ꯄꯩꯁꯥꯗꯤ ꯆꯥꯎꯗꯤ ꯁꯤ ꯍꯦꯜꯂꯤꯗ
ꯃꯥ ꯑꯗꯨꯗꯤꯨꯤꯅꯤ